ꯍꯜꯂꯣ ꯇꯥꯕ꯭ꯔꯣ ꯇꯥꯕ꯭ꯔꯣ
ꯇꯥꯏꯌꯦ ꯇꯥꯏꯌꯦ ꯑꯩꯅ ꯉꯥꯡꯕꯁꯤ ꯇꯥꯕ꯭ꯔꯣ ꯇꯥꯏꯌꯦ ꯑꯩꯅ ꯉꯥꯡꯕꯁꯤ ꯇꯥꯕ꯭ꯔꯣ ꯇꯥꯔꯦ ꯇꯥꯔꯦ ꯑꯩꯅ ꯉꯥꯡꯕꯁꯤꯗꯤ ꯁꯦꯡꯕ꯭ꯔꯣ ꯇꯥꯏꯌꯦ ꯇꯥꯏꯌꯦ ꯁꯦꯡꯅ ꯐꯖꯅ ꯇꯥ ꯑꯣ ꯑꯣ ꯌꯥ
ꯍꯣꯏ ꯍꯣꯏ
ꯁꯨꯝ ꯌꯥ ꯄꯔꯁꯣꯅꯦꯜ ꯑꯣꯏꯅꯅꯦ ꯁꯨꯝ ꯊꯣꯛꯄ ꯑꯗꯣ ꯃꯣꯏ ꯑꯁꯤꯒꯤ ꯃꯃꯥꯡꯒꯤ ꯍꯣꯁꯇꯦꯜꯒꯤ ꯂꯝꯗꯨꯗ ꯑꯩꯈꯣꯏ ꯅꯤꯅꯦꯗꯣ ꯃꯥꯁꯤ ꯂꯩ ꯂꯩꯔꯝꯕ ꯌꯥꯥꯎꯔꯒ ꯃꯣꯏꯗꯤ ꯃꯣꯏ ꯆꯥꯛ ꯄꯤꯔꯕꯅꯦꯕ ꯃꯣꯏꯗꯤ ꯉꯁꯤ ꯅꯨ ꯃꯤꯗꯥꯡꯗꯒꯤ ꯃꯣꯏ ꯀꯅꯥ ꯀꯅꯥꯗꯅꯣ ꯈꯔ ꯇꯥꯛꯊꯣꯛꯇꯅ ꯍꯥꯏꯗꯅ ꯈꯣꯗꯅ ꯃꯣꯏꯁꯨ ꯑꯩꯈꯣꯏꯒ ꯆꯞ ꯃꯥꯟꯅꯩꯅꯦꯕꯀꯣ ꯍꯥꯏꯗꯤ ꯍꯧꯀꯤ ꯅꯤꯅꯦꯁ ꯁꯤꯅ ꯂꯣꯏꯅ ꯄꯥꯏꯔꯤꯅꯤꯗꯅ ꯃꯣꯏꯁꯨ ꯑꯈꯣꯏꯁꯨ
ꯍꯣꯏ ꯍꯣꯏ
ꯑꯗꯨꯗꯨꯒꯤꯅꯦ ꯁꯥꯎꯔ ꯂꯩꯔꯝꯃꯦ ꯃꯥꯗꯣ ꯑ ꯃꯣꯏꯒꯤ ꯍꯌꯦꯡ ꯆꯧꯀ꯭ꯔꯤ ꯀꯩꯀꯥ ꯋꯥꯠꯂꯛꯄꯗ ꯃꯉꯣꯟꯗ ꯍꯥꯏꯔꯛ-‍- ꯄ ꯌꯥꯔꯣꯏ ꯃꯥꯅ ꯁꯥꯕ ꯅꯠꯇꯦ ꯈꯣꯠꯇꯦꯅ ꯉꯁꯥꯏ ꯍꯧꯖꯤꯛ ꯑ ꯇꯥꯡ ꯑꯃꯗꯩꯅ ꯇꯔꯨꯛ ꯐꯥꯎꯕ ꯆꯥꯛ ꯄꯤꯔꯣꯏꯗꯕꯗꯣ ꯑꯗꯨꯏꯗꯨꯒꯤ ꯃꯣꯏ ꯀꯅꯥ ꯀꯅꯥꯗꯅꯣ ꯍꯥꯏꯗꯣꯛꯑꯣ ꯇꯥꯛꯊꯣꯛ ꯗꯅꯦ ꯁꯥꯎꯔꯒ ꯃꯥꯖꯦ ꯉꯁꯥꯏꯗꯩ ꯂꯩꯔꯝꯕꯅꯦ ꯑꯗꯤꯑꯕ ꯁꯥꯎꯕꯨꯗꯤ ꯁꯥꯎꯅꯤꯡꯉꯝꯕꯅꯤ ꯃꯥꯁꯨ ꯑꯗꯨꯏ ꯇꯧꯗꯅ ꯉꯁꯥꯏꯗꯩ ꯋꯥꯔꯤꯁꯤ ꯉꯥꯡꯉꯝ ꯍꯣꯏ ꯃꯥꯁꯨ ꯃꯥꯏꯁꯨ ꯂꯥꯟꯕ ꯑꯗꯣ ꯃꯥꯁꯨ ꯐꯩ ꯃꯥꯗꯣ ꯐꯩ ꯈꯪꯕꯩꯅꯦ ꯃꯌꯥꯝꯁꯤꯅꯁꯨ ꯌꯥꯅꯤꯅ ꯑꯣꯟꯈꯠꯄꯤꯕꯩ ꯇꯥꯏꯞꯇ ꯑꯝꯁꯨ ꯇꯧꯔꯕ ꯍꯥꯏꯇꯥꯔꯦ ꯃꯥ ꯐꯖꯅ ꯁꯥꯎꯍꯧꯔꯝꯅꯦ ꯑꯗꯨꯅ ꯍꯣꯔꯦꯡ ꯁꯥꯏꯁ ꯆꯥꯛ ꯆꯥꯔꯕꯣꯒ ꯍꯪꯕꯁꯦꯀꯣ ꯑꯁ ꯀꯥꯏꯗꯩ ꯆꯥꯕꯅꯣ ꯈꯣꯏꯗꯣꯛ ꯌꯥꯝ ꯂꯪꯈꯠꯂꯤꯀꯥꯟꯁꯤꯗ ꯇꯧꯔ ꯂꯩꯍꯧꯕꯅꯦꯕ ꯑ
ꯏꯁ ꯉꯔꯥꯡꯗꯤꯅꯦ ꯑꯩꯈꯣꯏ ꯀꯩꯅꯣ ꯇꯧꯕꯗ ꯌꯥꯝ ꯃꯥꯁꯦ ꯍꯔꯥꯎ ꯍꯔꯥꯎ ꯌꯥꯝ ꯂꯩꯍꯧꯕꯅꯦ ꯍꯥꯏꯕ ꯑꯗꯨꯒ ꯉꯁꯤꯅ ꯑꯃꯨꯛ ꯁꯥꯎꯔꯕ ꯌꯥꯝ ꯍꯔꯥꯎ ꯍꯔꯥꯎꯅꯅꯦ ꯃꯥꯅ ꯉꯔꯥꯡ ꯍꯣꯏꯌꯦ ꯂꯩꯍꯧꯔꯤꯁꯦ
ꯅꯥꯕ ꯑꯥ ꯆꯥꯛ ꯄꯤꯔꯣꯏꯅ ꯍꯥꯏꯗꯣꯛꯑꯝꯃꯦ ꯍꯥꯏꯕꯗꯨꯗꯩꯕ ꯁꯥꯎꯔꯒ ꯂꯩꯔꯝꯃꯕ ꯃꯉꯣꯟꯗ ꯍꯥꯏꯔꯝꯃꯗꯤ ꯐꯥꯕ ꯈꯤꯇꯪ ꯑꯗꯣ ꯍꯥꯏꯗꯣꯛ ꯂꯩꯔꯝꯃꯦꯅ
ꯍꯣꯏ ꯃꯥꯁꯨ ꯃꯥ ꯑꯃ ꯂꯩꯔꯤꯕꯅꯤꯅ ꯍꯥꯟꯅ ꯈꯤꯇꯪ ꯇꯥꯟꯅꯔꯝꯕ ꯑꯗꯨꯝ ꯑꯗꯨꯁꯨ ꯐꯥꯕ ꯅꯠꯇ꯭ꯔ ꯅꯤꯅ ꯅꯨꯡꯉꯥꯏꯔꯝꯃꯔꯣꯏꯅꯦ
ꯍꯣꯏ ꯑꯗꯨ ꯅꯍꯥꯟꯗꯨꯁꯨꯕ ꯑꯩꯉꯣꯟꯗ ꯑꯗꯨꯏꯗꯨꯒꯤ ꯆꯥꯛ ꯄꯤꯔꯣꯏ ꯈꯣꯠꯂꯣꯏꯗꯣ ꯑꯩꯉꯣꯟꯗ ꯍꯥꯏꯒ꯭ꯔꯣꯅ ꯍꯥꯏꯖꯔꯛꯄ ꯃꯥꯅꯗꯤ ꯑꯩꯅꯗꯤ ꯇꯥꯗ꯭ꯔꯝꯅꯤꯅꯅꯦ ꯃꯤꯅ ꯍꯥꯏꯔꯛꯑꯅꯤ ꯍꯥꯏꯒꯨꯝ ꯈꯜꯂꯨꯗꯥꯏꯕꯀꯣ ꯇꯨꯃꯤꯟꯅ ꯑꯗꯨꯝ ꯂꯩꯊꯣꯛꯑꯦ ꯑꯗꯨꯒꯕꯨ ꯉꯔꯥꯡꯗ ꯈꯨꯗꯛꯇ ꯍꯥꯏꯅꯕꯩ ꯁꯥ ꯂꯥꯟꯕꯨ ꯁꯥꯟꯅꯩꯗꯣ ꯇꯧꯔꯤꯁ
ꯑꯩꯅ ꯀꯩꯅꯣ ꯇꯧꯋꯦ ꯑ ꯑꯗꯣ ꯑꯩꯁꯨ ꯀꯔꯤꯅꯣ ꯃꯥꯅ ꯍꯥꯏꯔꯛꯏꯖꯤꯕꯨ ꯈꯨꯗꯛꯇ ꯍꯥꯏꯖꯤꯜꯂꯛꯏꯁꯤꯕꯨ ꯈꯜꯂꯦꯕ ꯑꯗꯣ ꯅꯪꯅꯒ ꯑꯣꯏꯔꯝꯕꯁ__ ꯗ ꯑꯩꯁꯨ ꯃꯩ ꯉꯉꯛꯄꯗꯣ ꯃꯥꯟꯗꯕꯗꯣ ꯑꯗꯨꯃꯥꯏꯅ ꯇꯧꯋꯦ ꯑꯗꯨ ꯅꯪꯅ ꯀꯣꯟꯅ ꯍꯥꯏꯔꯝ__ ꯕꯗꯩꯕꯨꯗꯤ ꯈꯔ ꯒ꯭ꯌꯥꯟ ꯇꯥꯔꯦ ꯑꯗꯣ ꯑꯁ ꯈꯪꯗꯦꯅꯦ ꯃꯣꯏ ꯅꯤꯅꯦ ꯍꯣꯏ ꯆꯥꯛ ꯊꯣꯡꯕ ꯂꯥꯛꯄ ꯃꯈꯩꯗꯣ ꯑꯗꯨꯁꯨ ꯃꯣꯏꯁꯨ ꯀꯩꯅꯣ ꯇꯧꯅꯤꯡꯉꯝꯅꯦꯕ ꯍꯥꯏꯗꯤ ꯃꯌꯨꯝꯗ ꯁꯨꯝ ꯁꯨꯇꯤ ꯆꯠꯅꯤꯡ ꯍꯥꯏꯗꯤ ꯁꯨꯠ__ ꯇꯤꯗꯣ ꯑꯃꯨꯛ ꯐꯪꯖꯗꯦꯗꯅ ꯃꯣꯏꯁꯨ ꯑꯗꯨꯅ ꯈꯤꯇꯪ ꯐꯪꯖꯔꯉꯥꯏꯗꯤ ꯍꯥꯏꯔꯝꯅꯦꯕ ꯑꯗꯣ
ꯎꯝ
ꯑꯩꯈꯣꯏꯅꯤꯅꯦꯁꯤꯅꯁꯨ ꯈꯤꯇꯪꯕꯨꯗꯤ ꯁꯣꯏꯕ ꯁꯣꯏꯕ ꯍꯥꯏꯗꯤ ꯑꯥ ꯃꯇꯝꯗꯣ ꯂꯣꯏ ꯍꯧꯖꯤꯛ ꯂꯣꯏꯔꯝꯗꯥꯏ ꯍꯥꯏꯁꯤꯗꯤ ꯃꯤ ꯑꯦꯌꯨ ꯑꯦꯛꯖꯥꯝꯗꯨ ꯋꯥꯠꯅꯗ꯭ꯔꯝꯅꯤꯅ ꯂꯣꯏꯅ ꯍꯜꯂꯛꯅꯔ__ ꯒ ꯂꯩꯅꯅꯤꯡꯉꯤꯗꯅ ꯑꯦꯛꯖꯥꯝꯒꯤ ꯂꯥꯏꯛ ꯄꯥꯗꯧꯕꯁꯨ ꯑꯗꯨꯝ ꯇꯧꯅꯕꯅꯤꯅ ꯃꯤ ꯃꯈꯩꯁꯦ ꯑꯗꯣ ꯍꯥꯟꯅ ꯃꯇꯝꯗꯨꯗ ꯄꯤꯍꯧꯗ꯭ꯔꯝ ꯅꯤꯅ ꯃꯥꯁꯨ ꯈꯤꯇꯪꯕꯨꯗꯤ ꯁꯣꯏꯔꯦ ꯇꯧꯔꯤꯁꯦ ꯑꯗꯨ
ꯁꯣꯔꯠꯅꯦ ꯃꯥꯏ ꯁꯣꯛꯑꯝꯅꯦ ꯑꯗꯨ ꯃꯥꯁꯨ ꯍꯧꯖꯤꯛ ꯋꯥꯠ ꯀꯩꯅꯣ ꯋꯥꯊꯤꯗꯨ ꯇꯥꯔꯀꯥꯟꯗꯗꯤ ꯃꯥꯁꯨ ꯑꯥ ꯑꯁꯣꯝꯗꯩ ꯃꯤꯅ ꯋꯥꯊꯤ__ ꯊꯤ ꯇꯥꯔꯛ ꯀꯥꯟꯗꯩ ꯅꯨꯡꯉꯥꯏꯔꯝꯃꯔꯣꯏꯗꯅ ꯋꯥꯔꯤ ꯑꯗꯨꯏꯅꯦ ꯃꯥ ꯁꯥꯎꯔꯤꯁꯦ ꯉꯥꯡꯕꯤꯔꯝ ꯅꯨꯡꯉꯥꯏꯔꯛꯇꯦ ꯃꯥꯁꯦ ꯈꯨꯁꯥꯎꯑꯝꯅꯤ ꯃꯥꯅ ꯅꯍꯥꯟ ꯈꯔ ꯋꯥꯠꯂꯤꯉꯩꯗꯗꯤ ꯍꯥꯏꯌꯦꯕꯀꯣ ꯑ ꯀꯩꯅꯣ ꯑꯁ ꯌꯨꯝꯗꯁꯨ ꯑꯍꯟ ꯏꯄꯥꯗꯣ ꯑꯍꯟ ꯑꯣꯏꯁꯤꯜꯂꯛꯄꯒꯤꯅꯦ ꯌꯨꯝꯗꯁꯨ ꯌꯥꯝ ꯂꯩꯅꯤꯡꯉꯦ ꯍꯧꯖꯤꯛꯁꯦ ꯑꯗꯨꯅ ꯀꯩꯅꯣ ꯆꯥꯛ ꯊꯣꯡꯕꯤꯕꯩ ꯃꯈꯩꯁꯤꯁꯨ ꯃꯅꯥꯇꯣꯟ ꯃꯌꯥꯏ ꯎꯇꯨꯞꯞ ꯎꯇꯨꯞꯞꯃꯨꯛ ꯆꯥꯎꯔꯦꯁꯨ ꯇꯤ ꯊꯥꯗꯕꯩ ꯑꯩꯉꯣꯟꯗ ꯁꯥꯎꯕꯗꯒ ꯇꯧꯔꯛꯑꯅꯦ ꯋꯥꯔꯤꯒ ꯇꯧꯔꯛꯑꯝꯕꯅꯦ ꯍꯥꯏꯕ
ꯍꯣꯏꯌꯦ ꯃꯥꯗꯤ ꯅꯣꯛꯅꯤꯡ ꯅꯣꯛꯅꯤꯡꯕ ꯋꯥ ꯉꯥꯡꯕꯅꯦ ꯃꯥ ꯉꯥꯔ ꯅꯍꯥꯟ ꯍꯣꯏ__ ꯍꯧꯖꯤꯛꯀꯤ ꯕꯕꯥꯗꯣ ꯅꯥꯏ ꯃꯥꯏ ꯐꯣꯟꯗꯣ ꯌꯥꯝ ꯆꯤꯜꯂꯦꯅ ꯍꯥꯏꯕ ꯏꯁꯇꯣꯔꯦꯁꯇꯣ ꯑꯗꯨꯏꯗꯨꯒꯤ ꯈꯔ ꯀꯛꯊꯠꯄꯤꯌꯣ ꯀꯩꯀꯩ ꯀꯛꯄ ꯌꯥꯕꯅꯣ ꯈꯔ ꯌꯦꯡꯕꯤꯌꯣꯅ ꯍꯥꯏꯕꯒꯤ ꯑꯩꯅ ꯌꯦꯡꯕꯤꯔꯝꯃꯦꯕ ꯑꯗꯨꯀꯥꯟꯁꯤꯗꯅꯦ ꯑꯥ ꯍꯧꯖꯤꯛ ꯃꯣꯏ ꯕꯕꯥꯁꯦ ꯅꯥꯕꯒꯤ ꯐꯣꯇꯣ ꯌꯥꯎꯔꯝꯕ ꯁꯨꯝ ꯀꯩꯅꯣꯗ ꯂꯩ__ ꯕꯒꯤ ꯑꯗꯨꯗ ꯑꯩꯅ ꯍꯥꯏꯕꯗꯣ ꯅꯍꯥꯟꯋꯥ ꯕꯕꯥ ꯅꯥꯕꯒꯤꯅꯦ ꯍꯥꯏꯌꯦꯕ ꯅꯤꯅꯦꯁꯦ ꯑꯗꯨꯒꯤ ꯁꯨꯝ ꯑꯍꯟ ꯑꯣꯏꯖꯤꯜꯂꯛꯑꯝꯅꯤꯅ ꯂꯩꯅꯤꯡꯉꯝꯅꯦꯕ ꯃꯥꯁꯨ ꯃꯌꯨꯝꯗ ꯈꯔꯗꯤ ꯃꯇꯝ ꯈꯔ ꯁꯨꯝ
ꯑꯗꯨꯒ ꯑꯣꯏꯕꯒ ꯑꯗꯨ ꯃꯥꯅ ꯍꯥꯟꯅ ꯈꯤꯇꯪ ꯈꯜꯍꯧꯔꯝꯃꯒ ꯈꯟꯅꯔꯝꯃꯗꯤ ꯈꯔꯖꯨ ꯐꯠꯇꯧꯕ ꯑꯗꯨꯁꯨ ꯇꯧꯍꯧ__ ꯇ꯭ꯔꯝꯅꯤꯅ ꯑꯁ ꯈꯪꯗꯦ ꯇꯧꯔꯤꯁ
ꯑꯁ ꯑꯗꯩ ꯃꯣꯏꯗꯤ ꯈꯪꯗꯦ ꯃꯣꯏ ꯑꯁꯣꯝꯒꯤ ꯍꯣꯁꯇꯦꯜ ꯑꯅꯧꯕꯗꯣ ꯑꯗꯨ__ ꯗꯨꯁꯨ ꯈꯅꯦ ꯑꯗꯨꯏ ꯃꯥ ꯉꯁꯥꯏ ꯍꯥꯏꯗꯣ ꯃꯥ ꯀꯩꯅꯣ ꯃꯉꯣꯟꯗ ꯍꯥꯏꯗꯕꯤꯗ ꯍꯥꯏꯠ ꯇꯣꯑꯝꯃꯝꯃꯤꯅ ꯃꯥꯗꯨ ꯁꯥꯎꯅꯤꯡꯉꯦꯗꯅ ꯑꯗꯩ ꯃꯣꯏꯗꯣ ꯍꯧꯖꯤꯛ ꯏꯁꯤ ꯍꯤꯡ ꯌꯥꯅꯕ ꯁ꯭ꯇꯨꯜꯁꯤꯡ ꯌꯥꯗꯦ ꯍꯥꯏꯕꯅꯦꯕ ꯈꯝꯕ꯭ꯔꯥ ꯁꯣꯝꯗꯩ ꯂꯥꯑ ꯂꯥꯑ ꯑꯗꯨꯝ ꯌꯥꯕꯅꯦꯕꯀꯣ ꯑꯗꯩ ꯑꯁ ꯃꯥ ꯍꯌꯦꯡ ꯆꯧꯀ꯭ꯔꯤꯅꯨꯡ ꯀꯩꯀꯩ ꯋꯥꯠꯄꯒꯤ ꯑꯩꯉꯣꯟꯗ ꯍꯥꯏꯔꯛꯄꯗ ꯑꯩꯅ ꯂꯩꯔ ꯑꯩꯅ ꯂꯝ ꯂꯩꯔ ꯁꯥꯕ ꯍꯣꯁ ꯇꯦꯜꯂ ꯑꯩꯗꯤ ꯍꯪꯗꯣꯔꯤꯕꯅꯦ ꯈꯣꯠꯇꯣꯔꯤꯕꯅꯤ ꯁꯤ ꯍꯣꯁꯇꯦꯜꯒꯤ ꯑꯉꯥꯡꯃꯩꯁꯦ ꯇꯧꯔ ꯀꯅꯥꯅ ꯍꯥꯏꯗꯣꯏꯅꯦꯕꯨꯗꯤ ꯎꯪꯗꯦ ꯑꯗꯨꯏꯁꯨ ꯁꯥꯎꯗꯤ ꯌꯥꯝ ꯊꯤ ꯁꯥꯎꯍꯧꯔꯕꯗꯣ ꯃꯥꯗꯣ ꯑꯗ ꯑꯩ ꯑꯩꯅ ꯈꯜꯂꯝꯃꯤꯅꯤꯀꯣ ꯉꯥꯛꯇꯪꯁꯤꯗ ꯑꯁ ꯃꯣꯏꯁꯨ ꯄꯤꯔꯃꯤꯅ ꯑꯈꯣꯏꯁꯨ ꯑꯃꯨꯛ ꯄꯤꯔꯛꯇꯣꯏꯖꯥꯠꯂꯥ ꯍꯌꯦꯡꯗꯩ ꯀꯥꯏ ꯇꯜꯂꯤꯗꯅ ꯆꯥꯛꯀ ꯊꯣꯡꯗꯣꯛꯀ ꯊꯣꯡꯖꯤꯟꯒꯥꯏꯖꯦ ꯑꯩ ꯌꯥꯝ ꯇꯜꯂꯦꯕ ꯑꯈꯣꯏ ꯃꯥꯟꯅꯕꯤ ꯑꯈꯣꯏ ꯃꯩ ꯊꯣꯡꯉꯔꯣꯏꯁꯤꯔꯥ ꯆꯝꯐꯨꯠ ꯆꯥꯔ ꯂꯦꯜꯂꯖꯤꯔꯒ ꯇ ꯍꯥꯏꯅꯔꯤꯅꯤ ꯇꯟꯃꯩ ꯌꯨꯝꯗ ꯀꯨꯝꯃ ꯆꯦꯡ ꯍꯦꯛ ꯂꯧꯔꯨꯗꯧ ꯇꯟꯗꯅ ꯑꯗꯣ ꯉꯁꯥꯏ ꯑꯌꯨꯛꯇꯤ ꯏꯃꯥꯟꯅꯕꯤ ꯑꯃꯅꯅꯦ ꯑꯈꯣꯏ ꯃꯌꯥꯝꯒꯤ ꯀꯩꯅꯣ ꯃꯌꯥꯝ ꯑꯇꯟꯕ ꯃꯌꯥꯝꯗꯨ ꯎꯕꯗ ꯃꯥꯅ ꯈꯦꯆꯤ ꯍꯧꯋꯦꯅ ꯑꯈꯣꯏ ꯃꯥꯗꯤ ꯃꯦꯁ ꯀꯩꯅꯣ ꯆꯥꯛ ꯂꯧꯗꯦꯕ ꯑꯗꯨꯝ ꯃꯁꯥꯟ ꯊꯣꯡꯉ ꯆꯥꯖꯩꯑꯕ ꯑꯗꯩ ꯃꯥ ꯀꯧꯔꯑ ꯑꯈꯣꯏ ꯃꯌꯥꯝꯁꯤ ꯄꯤꯖꯗꯅ ꯕꯣꯔ ꯑꯣꯏꯅ ꯆꯥꯎꯅ ꯄꯤꯁꯤꯜꯂꯝꯃꯝ
ꯐꯩ ꯑꯗꯨꯅ ꯐꯩ ꯈꯦꯆꯤꯗꯨꯖꯨ ꯑꯝꯗ ꯍꯧꯔꯒ ꯆꯥꯒꯗꯕꯅꯦ ꯗꯨꯁꯨ ꯆꯥꯗꯦ ꯇꯧꯏꯖꯦ ꯈꯦꯆꯤ ꯍꯟꯗꯛꯀꯤ ꯈꯦ ꯑꯃꯨꯛꯇꯪꯕꯨꯗꯤ ꯆꯥꯒ꯭ꯔꯦ ꯑꯦ ꯑꯅꯤꯔꯛ ꯆꯥꯔꯛꯄ ꯃꯥꯜꯂꯦ ꯅꯣꯡꯃꯅ ꯑꯈꯣꯏ ꯃꯥꯆꯧꯅ ꯍꯧꯕ ꯑꯗꯨꯗꯤ ꯍꯥꯎꯋꯦ
ꯑꯝꯇ ꯆꯥꯔꯛꯇ꯭ꯔꯤ ꯉꯁꯤꯅ ꯑꯍꯥꯟꯕ ꯆꯥꯔꯤ ꯍꯟꯗꯛꯀꯤ
ꯑꯣ ꯑꯗꯩꯗꯤ ꯍꯧꯖꯤꯛꯇꯤ ꯃ ꯀꯣꯏꯕꯕꯨ ꯌꯥꯝ ꯆꯠꯅꯩꯅꯦ ꯊꯥ ꯀꯩꯅꯣ ꯀꯔꯤꯕ ꯊꯝꯕꯥꯜ ꯁꯥꯠꯐꯝ ꯌꯦꯡꯕꯔꯣ ꯑꯗꯩꯗꯤ ꯍꯤꯕꯨ ꯇꯣꯡꯕꯤꯔꯣ ꯑꯃꯨꯛ ꯆꯠꯇꯦ ꯍꯥꯏꯕ ꯄꯨꯔꯥ ꯄꯠꯂꯦ ꯄꯨꯟꯁꯤꯁꯦ
ꯆꯠꯅꯩ ꯈꯪꯗꯦ ꯃꯤ ꯃꯈꯩꯁꯦ ꯀꯣꯏꯕ ꯄꯨꯡꯆꯠꯇ ꯆꯠꯅꯩ ꯑꯩꯕꯨꯗꯤ ꯅꯍꯥꯟꯅꯦ ꯑꯩ ꯍꯤ ꯃꯛꯄꯨꯗꯤ ꯅꯠꯇꯦ ꯀꯩꯅꯣ ꯍꯤ ꯈꯨꯠꯅ ꯍꯣꯟꯗꯕꯤꯗ ꯑꯈꯣꯏ ꯀꯩꯅꯣꯅ ꯍꯣꯟꯕꯗꯣ ꯊꯥꯎꯒ ꯇꯧꯔ ꯍꯥꯞꯄ ꯍꯣꯟꯕꯤ ꯀꯥꯡꯕꯨꯒꯤꯗꯣ ꯑꯗꯨꯏꯗꯨꯗ ꯇꯣꯡꯉꯨꯏ ꯑꯛ ꯈꯣꯏꯃꯥꯍꯣꯏꯒ ꯆꯠꯄꯗ ꯇꯣꯡꯉꯨꯕꯅꯦ ꯑꯗ ꯑꯁ ꯁꯥꯒ ꯁꯥꯕꯅꯦ ꯑꯗꯩ ꯍꯅꯨꯕꯤꯃꯩꯒ ꯆꯠꯄꯅꯤꯅꯅꯦ ꯑꯉꯥꯡ ꯑꯣ ꯅꯨꯕꯤꯌꯣ ꯉꯦ ꯉꯥ ꯉꯦ ꯉꯥ ꯍꯥꯏꯗꯤ ꯏꯃꯥꯟꯅꯕꯤꯃꯩ ꯀꯩꯀꯩ ꯇꯧꯔ ꯆꯠꯄꯗꯨ ꯅꯠꯇꯃꯤꯅ ꯅꯨꯉꯥꯏ ꯅꯨꯡꯕꯨꯗꯤ ꯅꯨ ꯉꯥꯏꯕ ꯉꯥꯇꯪ ꯇꯣꯡꯉꯤꯉꯩꯗ ꯑꯗꯣꯏꯁꯨꯅꯦ ꯍꯅꯨꯕꯤꯒ ꯆꯞꯄ ꯍꯥꯏꯔꯦꯅ ꯑꯗꯨꯃꯥꯏ ꯇꯧꯋꯦ ꯍꯥꯏꯕ ꯈꯪꯕ꯭ꯔꯥ ꯈꯟꯗꯦ ꯃꯤ ꯃꯩꯁꯤꯅ ꯄꯪꯀꯣꯏꯗ ꯀꯣꯏꯅꯩ ꯀꯣꯏꯕꯕꯨ ꯆꯞꯄꯣ ꯊꯝꯕꯥꯟꯕꯨ ꯍꯦꯛꯄꯣ ꯑꯩꯅ ꯁ꯭ꯋꯥꯏꯗꯕ ꯁ꯭ꯋꯥꯏꯗ ꯄꯠꯂꯣ
ꯅ ꯏꯕꯥꯅꯤ ꯅꯍꯥꯟ ꯂꯥꯏ ꯅꯣꯡꯃ ꯑꯃ ꯁꯦꯀꯦꯂꯦꯟ ꯈꯟꯕ ꯆꯠꯁꯦ ꯍꯥꯏꯅꯔꯗ꯭ꯔꯥ
ꯎꯝ
ꯑꯗꯨ ꯅꯨꯃꯤꯠꯇ ꯆꯠꯈꯤꯗꯕꯅ ꯆꯠꯈꯤꯗꯕꯅ ꯆꯠꯈꯤꯗꯕꯅ ꯁꯨꯛꯆꯥ ꯑꯥꯠ ꯆꯠꯇ꯭ꯔꯕ ꯃꯇꯨꯡꯁꯤ ꯁꯤꯗ ꯉꯔꯥꯡ ꯅꯍꯥꯟ ꯏꯀꯨꯏ ꯀꯨꯏꯗꯕꯤꯗ ꯆꯠꯂꯨꯏꯌꯦ ꯑꯗꯨ ꯌꯣꯡ ꯈꯜꯂꯣ ꯃꯇꯝꯖꯤ ꯀ꯭ꯌꯥꯝ ꯃꯤꯗꯤꯁꯤꯗ ꯂꯤꯁꯤꯡꯂꯛ ꯃꯉꯥꯔꯛ ꯍꯟ ꯍꯥꯏꯗꯤ ꯁꯨꯝ ꯑꯥꯟ ꯌꯨꯝꯗꯁꯨ ꯅꯠꯇꯕ ꯁꯨꯝ ꯁ ꯂꯩꯔꯝꯅꯦ ꯑꯈꯣꯏ ꯈꯔ ꯄꯨꯟꯖꯤꯟꯅꯔꯒ ꯑꯗꯨꯝ ꯆꯠꯄ ꯈꯣꯠꯄꯗꯣ ꯑꯁꯦꯡꯕꯩ ꯍꯥꯏꯔ ꯆꯠꯁꯤ ꯈꯣꯠꯁꯤ ꯍꯥꯏꯅꯔꯗꯤ ꯌꯥꯔꯤꯅꯦꯕ ꯅꯠꯇ꯭ꯔꯥ ꯗꯨꯝ ꯆꯠꯄ ꯌꯥꯅꯔꯤꯅꯦꯕ ꯑꯗꯣ ꯗꯨꯝ ꯇꯟꯅꯕꯒꯤꯔꯅ ꯅꯠꯇ꯭ꯔꯒꯅ ꯑꯗꯨꯝ ꯋꯥꯅꯕꯒꯤꯔ ꯑꯗꯩꯗꯤ ꯃꯥꯏ ꯃꯥꯏ ꯈꯪꯗꯦ ꯐꯣꯟꯁꯤꯗꯁꯨꯅꯦ ꯈꯔꯖꯨ ꯂꯥꯏꯖꯨꯅꯔꯕ ꯑꯈꯣꯏꯁꯦ ꯑꯗꯨꯝ ꯇꯧꯅꯔꯤꯀꯥꯟꯁꯤꯗ ꯑꯣ ꯇꯧꯅꯔꯤ ꯀꯥꯟꯁꯤꯗ ꯃꯇꯝꯁꯦ ꯑꯇꯣꯞꯄꯗ ꯀꯥꯏꯗꯣꯛꯄꯁꯦ ꯄꯥꯝꯃꯨꯅꯔꯦꯕ ꯇꯧꯔꯤꯁꯦ ꯑꯗꯨꯗꯨꯒꯤ ꯁꯨꯝ ꯂꯩꯔꯤꯀꯥꯟꯁꯤꯗ ꯀꯩꯝ ꯇꯧꯗꯔꯦ ꯑꯗꯨ ꯉꯔꯥꯡ ꯅꯍꯥꯟꯗ ꯏ ꯊꯥ ꯊꯥꯖꯗꯕꯤꯗ ꯑꯩꯈꯣꯏ ꯏꯃꯥꯟꯅꯕꯤꯗꯣ ꯑꯗꯨꯒ ꯑꯩꯒ ꯂꯩꯃꯤꯟꯅꯕꯗꯣ ꯏꯕꯥꯅꯤ ꯆꯠꯂꯨꯏꯌꯦ ꯁꯦꯀꯦꯟ ꯍꯦꯟ ꯈꯜꯂꯨꯁꯤ ꯍꯥꯏꯅꯔꯒ ꯑꯗꯨꯗ ꯑꯥ ꯑꯣ ꯈꯟꯊꯔꯛꯑꯦ ꯈꯔ ꯈꯔꯗꯤ ꯈꯟꯊꯔꯛꯑꯦ ꯗꯣ ꯌꯥꯝ ꯀꯟꯅ ꯈꯟꯕꯖꯨ ꯀꯨꯏꯅ ꯈꯟꯒꯨꯗꯕꯩ ꯍꯩꯇ꯭ꯔꯦ ꯍꯥꯏꯕ
ꯑꯩꯖꯦ ꯅꯍꯥꯟ ꯃꯨꯛ ꯏꯕꯥꯟꯅꯤꯆꯠꯁꯦ ꯍꯥꯏꯅꯔꯝꯕꯗꯨꯗꯩ ꯑꯩꯁꯨ ꯑꯗꯨꯗꯩ ꯀꯨꯏꯅ ꯐꯅꯌꯥꯝ ꯀꯨꯏꯅ ꯆꯠꯂꯨꯗ꯭ꯔꯦ ꯆꯠꯂꯨꯗ꯭ꯔꯦ ꯑꯗꯨꯗꯨꯒ ꯅꯍꯥꯟ ꯅꯣꯡꯃꯝꯗꯤ ꯑꯩꯈꯣꯏ ꯏꯃꯥꯁꯤꯅ ꯇꯞꯄꯛꯄ ꯑꯩꯉꯣꯟꯗ ꯄꯣꯠꯁꯦ ꯃꯥꯏ ꯄꯣꯠꯆꯩ ꯈꯔ ꯋꯥꯠꯄꯒꯤ ꯕꯖꯥꯔꯗꯩ ꯆꯪꯅ ꯂꯧꯔꯛ ꯑꯣꯅ ꯊꯥꯡ ꯂꯥꯏꯒꯤ ꯊꯥꯡꯒꯨꯝꯕ ꯀꯥꯇꯤ ꯃꯆꯥꯒꯨꯝꯕ ꯕꯖꯥꯔꯗꯣ ꯍꯥꯏꯒꯠꯇ ꯌꯥꯔꯣꯏꯗꯕ ꯁꯨꯝ ꯂꯥꯞꯁꯨ ꯂꯥꯞꯊꯣꯛꯈꯤꯕꯩꯅꯦꯕ ꯇꯜꯂꯤꯁꯦ ꯍꯥꯟꯅ ꯊꯥꯡꯃꯩꯕꯟ ꯂꯩꯔꯤꯉꯩꯗꯗꯤꯅꯦ ꯐꯠꯐꯠ ꯆꯠꯄ ꯑꯗꯨꯝ ꯌꯥꯏꯌꯦ ꯕꯖꯥꯔꯒꯥꯁꯦ ꯀꯩꯝꯇ ꯄꯣꯠ ꯂꯩꯗ꯭ꯔꯁꯨ ꯑꯗꯨꯝ ꯉꯥꯍꯥꯛꯐꯠ ꯌꯧꯔꯨꯕ ꯅꯪꯉꯦꯕ ꯑꯗ ꯑꯈꯣꯏ ꯃꯥꯅ ꯍ ꯅꯛꯄꯒꯤꯀꯣ ꯑꯗꯨꯅ ꯁꯤꯗꯅ ꯑꯃꯨꯛ ꯑꯣꯇꯣꯗꯨ ꯇꯣꯡꯅꯕ ꯑꯝꯁꯨ ꯆꯪꯕ ꯑꯗꯩ ꯑꯣꯇꯣ ꯕꯔꯥ ꯍꯟꯒꯠ ꯍꯟꯗꯥꯗ ꯍꯦ ꯇꯛꯈꯠꯂꯛꯄ ꯑꯗꯨꯅꯦꯕ ꯅꯍꯥꯟꯗꯨꯕꯨꯗꯤ ꯆꯠꯂꯨꯔꯦ ꯑꯈꯣꯏ ꯃꯥꯅ ꯄꯣꯠ ꯇꯞ ꯄꯛꯇꯅ ꯌꯥꯡꯈꯩ ꯄꯤꯕ ꯑꯍꯣꯡ ꯑꯆꯥꯎ ꯈꯔ ꯀꯥꯂꯦꯟꯒꯤ ꯄꯗꯠ ꯅꯕ ꯈꯔ ꯊꯤꯔ ꯂꯥꯛꯑꯦ
ꯑ ꯑꯗꯨꯁꯨ ꯑꯗꯨꯝ ꯐꯗꯤ ꯐꯩꯗ ꯅꯨꯡꯉꯥꯏꯕꯅꯤꯗ ꯇꯧꯔꯤꯁꯦ ꯑꯗꯨꯏꯗꯨꯒꯅꯦ ꯑꯩꯗꯤ ꯎꯝ ꯈꯪꯗꯦ ꯆꯠꯄ ꯑꯗꯨ ꯆꯠꯄ ꯅꯨꯃꯤꯠꯇꯨꯁꯨ ꯑꯣꯇꯣꯁꯦ ꯁꯨꯛ ꯂꯥꯛ ꯂꯥꯛꯄ ꯅꯥꯏꯗ꯭ꯔꯦꯅꯦ ꯍꯥꯟꯅ ꯅꯍꯥꯟ ꯃꯔꯛ ꯑꯃ ꯆꯠ ꯄ ꯀꯥꯟꯗꯗꯤ ꯑꯣꯇꯣꯗꯣ ꯍꯥꯏꯗꯤ ꯗꯨꯝ ꯗꯥꯎ ꯌꯥꯕꯒꯤꯁꯤ ꯃꯔꯛꯇꯒ ꯆꯪꯁꯤꯜꯂꯛꯄ ꯅꯨꯃꯤꯠ ꯌꯥꯎꯕꯅꯦꯕ ꯑꯗꯨ ꯅꯨꯃꯤꯠꯁꯤꯗ ꯑꯝꯇ ꯌꯥꯎꯗ꯭ꯔꯕ ꯑꯗꯩ ꯁꯤꯗꯩꯅ ꯑꯣ ꯑꯥ ꯑꯩꯈꯣꯏ ꯍꯣꯁꯇꯦꯜꯗꯩꯅ ꯒꯦꯠ ꯐꯥꯎ ꯊꯣꯛꯄ ꯍꯥꯏꯔꯣ ꯈꯜꯂꯣꯗꯅ ꯀꯌꯥꯝ ꯁꯥꯡꯉꯤ ꯂꯝꯕꯤ ꯗꫭ ꯆꯠꯂꯤꯗꫭ ꯑꯦ ꯁꯥꯡꯅ ꯅꯨꯡꯁꯥ ꯁꯥꯒꯠꯂꯛ ꯀꯥꯟꯁꯤꯗ ꯉꯟꯅ ꯆꯠꯇ꯭ꯔꯗꯤ ꯑꯃꯨꯛꯁꯨ ꯑꯃꯨꯛ ꯍꯥꯏꯗꯤ ꯃꯇꯝꯗꯣ ꯌꯥꯔꯣꯏꯗꯕ ꯑꯩꯈꯣꯏꯁꯦ ꯕꯥꯔꯣ ꯇꯥꯔꯗ꯭ꯔꯤ ꯀꯥꯟꯗ ꯊꯣꯛꯁꯦ ꯑꯇꯦ ꯕꯥꯔꯣ ꯈꯤꯇꯪ ꯍꯦꯜꯂꯒ ꯊꯣꯛꯁꯦ ꯍꯥꯏꯅꯕ ꯑꯗ ꯍꯥꯏꯅꯔꯒ ꯁꯨꯝ ꯍꯥꯏꯅꯈꯤꯕꯁꯤꯅꯅꯦ ꯉꯝꯗꯗꯅ ꯄꯨꯡ ꯑꯃ ꯑꯗꯥꯏ ꯅꯨꯡꯁꯥꯁꯦ ꯑꯥ ꯌꯧꯔꯛꯄꯗꯨꯗ ꯊꯣ ꯑꯦ ꯑꯗꯨꯗꯨꯒ ꯒꯦꯠꯇꯩ ꯇꯣꯡꯉꯦꯗꯅ ꯑꯣꯇꯣꯗꯣ ꯍꯜꯂꯛꯄꯗꯨꯕꯨꯗꯤ ꯑꯣꯇꯣꯗꯨꯅ ꯊꯤꯟꯖꯤꯟꯕꯤꯔꯦ ꯃꯅꯨꯡꯐꯥꯎ ꯊꯦꯡꯉꯦꯕ ꯊꯦꯡꯉꯁꯨ ꯃꯥꯅ ꯑꯗꯨꯝ ꯅꯨꯡꯉꯥꯏꯇ꯭ꯔꯕꯖꯥꯠꯅꯦ ꯑꯈꯣꯏꯁꯦ ꯉꯔꯥꯡꯗꯨꯕꯨꯗꯤ ꯊꯤꯟꯖꯤꯟꯕꯤꯒꯔ꯭ꯦ ꯊꯤꯟꯖꯤꯜꯂꯛꯄꯗꯣ ꯂꯨꯄꯥ ꯀꯩꯅꯣ ꯂꯧꯒꯤ ꯏꯕꯥꯅꯤꯒꯤ ꯂꯨꯄꯥ ꯆꯥꯃ ꯂꯧꯒꯤ ꯃꯥꯅ ꯑꯗꯣ ꯅꯣꯡꯃꯃꯗꯤꯅꯦ ꯑꯣꯇꯣ ꯍꯧꯖꯤꯛꯀꯤ ꯀꯀꯥ ꯑꯃꯁꯤꯅ ꯃꯥꯅ ꯑꯗꯨꯝ ꯊꯤꯟꯖꯤꯟꯕꯤꯔꯦ ꯃꯈꯣꯏꯁꯨ ꯌꯥꯎꯈꯦ ꯑꯗꯨꯒ ꯑꯗꯨꯝ ꯂꯨꯄꯥ ꯁꯤꯛꯁꯇꯤꯗꯪ ꯂꯧꯒꯤꯕ
ꯌꯥꯡꯈꯩꯗꯪ ꯑꯗꯨꯝ ꯄꯤꯕꯗꯤ ꯌꯥꯏ ꯍꯥꯏꯕꯅꯦ ꯑꯗꯨꯏꯗꯣ ꯑꯩꯕꯨꯗꯤ ꯅꯣꯡꯃꯇ ꯊꯧꯖꯤꯜꯍꯟꯗꯦ ꯑꯃ ꯍꯣꯏ
ꯌꯥꯡꯈꯩ ꯍꯥꯏꯗꯨ ꯃꯤ ꯑꯃꯝ ꯑꯃꯝꯒꯤ ꯌꯥꯡꯈꯩꯅꯦꯕ ꯑꯣꯏꯔꯤꯁꯦ ꯍꯟꯗ꯭ꯔꯦꯠ ꯍꯥꯏꯁꯦ ꯍꯣꯏ ꯑꯗꯣ ꯅꯍꯥꯟ ꯅꯣꯡꯃ ꯍꯧꯖꯤꯛꯀꯤ ꯀꯩꯅꯣꯁꯤꯅꯗꯤꯅꯦ ꯀꯩꯅꯣ ꯂꯧꯈꯤꯕ ꯑꯥ ꯃꯤ ꯏꯕꯥꯅꯤꯒꯤꯁꯦ ꯁꯤꯗ ꯑꯗꯨꯝ ꯊꯥꯔ ꯊꯥꯔꯇꯤ ꯊꯥꯔꯇꯤꯗꯪ ꯈꯛꯇ ꯂꯧꯕꯤꯈꯤꯕ ꯑꯗꯨꯃꯥꯏꯅ ꯑꯗꯨꯝ ꯑꯗꯨꯅ ꯑꯗꯨꯝ ꯊꯤꯟꯖꯤꯟꯕꯤꯔꯝꯒꯦ ꯑꯁ ꯀꯩꯁꯨ ꯀꯥꯏꯗꯦ ꯅꯣꯏ ꯁꯥꯇ꯭ꯔꯁꯤꯕꯨ ꯀꯩꯅꯣ ꯍꯥꯏꯗꯤ ꯑꯩꯈꯣꯏꯅꯁꯨ ꯃꯇꯦꯡ ꯄꯥꯡꯕꯤꯗ꯭ꯔꯗꯤꯒ ꯍꯥꯏꯔꯒ ꯃꯣꯏ ꯀꯥꯁꯤꯅ
ꯎꯝ
ꯑꯗꯨꯝ ꯊꯤꯟꯖꯤꯟꯕꯤꯔꯝꯃꯒꯦ ꯌꯥꯔꯦ ꯌꯥꯔꯦ ꯕꯥꯕꯥ ꯀꯩꯅꯣꯗ ꯈꯛꯇ ꯄꯤꯔꯝꯃꯣ ꯍꯥꯏꯔꯒ ꯇꯧꯋꯦ ꯑꯗꯨꯃꯥꯏꯅ ꯑꯗꯨ ꯐꯔꯦ ꯀꯩꯅꯣꯁꯨ ꯊꯦꯡꯁꯨ ꯊꯦꯡꯉꯦ ꯅꯪꯁꯨ ꯇꯨꯝꯅꯕ ꯇꯧꯔꯣ ꯑꯩꯁꯨ ꯇꯨꯝꯃꯒꯦ ꯑꯗꯣ ꯍꯣ ꯍꯣꯏ ꯅꯪꯅ ꯇꯧꯔꯛꯄꯅꯤꯅ ꯅꯪ ꯑꯣꯏꯅ ꯀꯛꯑꯣ
ꯑꯩꯁꯦ ꯉꯁꯥꯏ ꯋꯥꯏꯒꯤꯅꯦ ꯅꯪꯁꯤ ꯑꯍꯥꯟꯕꯩ
ꯊꯝꯃꯣ
ꯀꯛꯐꯝꯁꯤ ꯌꯥꯗ꯭ꯔꯦꯅꯦ ꯑꯗꯨꯗꯅꯤ ꯀꯛꯑꯒꯦ ꯀꯣ ꯌꯥꯕ‌ ꯌꯦꯡꯉꯣ
ꯍꯣꯏ ꯍꯣꯏ
ꯎꯝ